ꯑꯥꯎ ꯑꯧ
ꯑꯣ ꯌꯥꯏ ꯌꯥꯏ ꯎꯝ
ꯎꯝ ꯅꯣꯏ ꯃꯥꯏꯗꯨꯁꯨ ꯂꯥꯛꯑꯝꯒꯗ꯭ꯔꯥ ꯈꯪꯗꯦꯅꯦ ꯇꯧꯔꯤꯁꯦ
ꯂꯥꯛꯇꯤꯌꯦ
ꯎꯝ ꯑꯗꯨꯏ ꯐꯔꯦ ꯐꯔꯦ
ꯎꯝ ꯇꯥꯕ꯭ꯔꯣ ꯅꯠꯇ꯭ꯔꯣ ꯑꯩ ꯉꯡꯉꯤꯁꯦ ꯐꯖꯅ
ꯉꯥꯡꯉꯛꯑꯦ ꯉꯥꯡꯉꯦ ꯇꯥꯏꯌꯦ ꯇꯥꯏꯌꯦ
ꯎꯝ ꯎꯝ ꯑꯗꯣ ꯁꯤ ꯂꯣꯏꯔꯒ ꯀꯣꯟꯅꯕꯨꯗꯤ ꯑꯃꯨꯛ ꯁꯤꯒꯤꯁꯦ ꯑꯩ ꯈꯪꯗꯦ ꯑꯩ ꯀꯟꯐ꯭ꯌꯨꯁ ꯂꯩ ꯑꯗꯣ ꯀꯣꯟꯅ ꯍꯪꯒꯦ ꯅꯪꯉꯣꯟꯗ
ꯍꯣꯏ ꯍꯣꯏ ꯍ ꯍꯌꯦꯡꯗꯤ ꯍꯌꯦꯡꯗꯤ ꯁꯨꯇꯤ ꯍꯥꯏꯌꯦ
ꯀꯩꯒꯤ
ꯀꯩꯕ ꯑ ꯃ ꯃꯍꯣꯔꯟ ꯍꯥꯏꯕ꯭ꯔꯥ ꯃꯅꯣꯍꯟ ꯍꯥꯏꯕ ꯀꯩꯅꯣ ꯂꯩꯔꯦꯅ ꯈꯪꯕ꯭ꯔꯥ
ꯈꯪꯗꯦꯌꯦ
ꯑꯩꯈꯣꯏꯗꯤ ꯀꯩꯅꯣ ꯇꯧꯕꯅꯤꯅ ꯁꯨꯝ ꯃꯅꯤꯄꯨꯔ ꯕꯣꯔꯠꯀꯤ ꯍꯥꯏꯗꯤ ꯏꯁꯇꯦꯠꯀꯤꯗ ꯁꯨꯝ ꯇꯥꯛꯂꯛꯑꯕꯅꯤꯅ ꯁꯦꯟꯇ꯭ꯔꯦꯜꯒꯤꯁꯦ ꯈꯪꯗ꯭ꯔꯦ ꯍꯌꯦꯡꯁꯦ ꯁꯨꯇꯤ ꯂꯩꯕꯅꯦ
ꯑꯣ
ꯑꯥꯝ
ꯑꯣ ꯅꯣꯏꯒꯤ ꯊꯥꯕ꯭ꯔꯕꯥ ꯅꯣꯏꯒꯤ ꯊꯥꯕ꯭ꯔꯕꯥ
ꯑꯥ ꯑꯥ ꯊꯥꯏꯌꯦ ꯃꯣꯏꯒꯤꯁꯦ ꯃꯔꯝꯁꯦ ꯑ ꯃꯣꯍꯣꯠ ꯔꯝ ꯍꯥꯏꯕ ꯃꯣꯍꯣꯔꯝ
ꯀꯥꯏ ꯀꯩꯒꯤ ꯑꯣ
ꯑꯈꯣꯏꯒꯤ ꯃꯣꯍꯥꯕ꯭ꯔꯝ ꯍꯥꯏꯁꯦ ꯑꯩꯁꯨ ꯅꯍꯥꯟꯒꯩ ꯈꯪꯜꯂꯨꯗꯦ ꯃꯣꯍꯣꯔꯝꯁꯦ ꯁꯨꯃꯥꯏꯅ ꯇꯧꯕ ꯃꯣꯏꯒꯤ ꯁ꯭ꯂꯥꯃꯤꯛ ꯀꯦꯂꯦꯟꯗ꯭ꯔꯒꯤꯅꯦ ꯑꯥ ꯑꯍꯥꯟꯕ ꯐꯥꯔꯁ ꯃꯟ ꯑꯣꯏꯕ ꯐꯥꯔꯁ ꯁ꯭ꯂꯥꯃꯤꯛ ꯅ꯭ꯌꯨꯔ ꯍꯥꯏꯇꯥꯔꯦ ꯃꯣꯏꯒꯤꯗꯤ ꯁ꯭ꯂꯥꯝ ꯒꯤ ꯑꯍꯥꯟꯕ ꯑꯣꯏꯗꯣꯏꯕ ꯑꯗꯨꯒꯤ ꯑꯣꯏꯔ ꯃꯥꯜꯂꯦ ꯃꯣꯏꯁꯦ ꯁ꯭ꯂꯥꯝꯒꯤ
ꯑꯣ ꯑꯣ ꯑꯣ ꯆꯍꯤ ꯈꯨꯗꯤꯡꯒꯤ ꯇꯧꯕ ꯑꯣꯏꯖꯥꯠꯂꯣ
ꯆꯍꯤ ꯈꯨ ꯍꯦ ꯆꯍꯤ ꯈꯨꯗꯤꯡꯒꯤ ꯇꯧꯗꯣꯏꯅꯦ
ꯑꯣ ꯆꯍꯤ ꯈꯨꯗꯤꯡꯒꯤ ꯇꯧꯗꯣꯏꯅꯦꯕ
ꯆꯍꯤ ꯈꯨꯗꯤꯡꯒꯤ ꯇꯧꯕ ꯑꯣꯏꯗꯣꯏꯅꯦ ꯃꯣꯏꯁꯦ ꯀꯣ
ꯑꯥ
ꯑꯩꯗꯤ ꯑꯁ ꯍꯣꯂꯤꯗꯦ ꯂꯤꯁꯁꯨ ꯈꯪꯗꯕꯅꯤꯅ ꯑꯉꯥꯡꯁꯤꯡꯗꯣ ꯐ꯭ꯔꯥꯏꯗꯦ ꯅꯨꯃꯤꯠꯇ ꯇꯦꯁ ꯇꯧꯁꯤ ꯀꯣ ꯍꯥꯏꯗꯅ ꯐ꯭ꯔꯥꯏꯗꯦ ꯅꯨꯃꯤꯠꯇꯩꯗ ꯎꯝ ꯂꯣꯏꯅ ꯍꯥꯏꯔꯨꯔꯦ ꯍꯣꯏ ꯑꯗꯨꯒ ꯉꯁꯥꯏꯁꯦ ꯐꯥꯔꯁ ꯄꯦꯔꯠ ꯆꯪꯕꯁꯤꯗ ꯁꯥꯔ ꯇꯦꯁꯇꯣ ꯍꯌꯦꯡ ꯇꯣ ꯉꯁꯤ ꯂꯧꯊꯣꯛꯑꯁꯦ ꯍꯥꯏ ꯑꯗꯨꯗ ꯑꯩꯅ ꯀꯩꯗꯧꯕꯩꯅꯣ ꯁꯤꯖꯦ ꯇꯧꯕꯩꯁꯤꯗꯣ ꯑꯝ ꯅꯣꯏ ꯂꯣꯏ ꯄꯤꯞ ꯄ꯭ꯔꯤꯄꯤꯌꯔ ꯇꯧꯔꯛꯑꯕꯣ ꯍꯥꯏ ꯀꯅꯥꯝꯇ ꯇꯧꯔꯛꯇꯦ ꯇꯧꯔꯛꯇꯦ ꯍꯥꯏꯅꯔꯦ ꯑꯗꯨꯗꯤ ꯀꯩꯗꯧꯔꯒꯦ ꯍꯌꯦꯡ ꯇꯧꯕ ꯀꯩꯗꯧꯒꯦ ꯍꯥꯏꯅꯣ ꯍꯥꯏ ꯁꯥꯔ ꯍꯌꯦꯡꯗꯣ ꯍꯣꯂꯤꯗꯦ ꯂꯩꯌꯦ ꯑꯦ ꯀꯩꯒꯤ ꯍꯣꯂꯤꯗꯣꯅꯦ ꯍꯣꯂꯤꯗꯦꯅꯣꯅꯦ ꯑꯁꯦꯡꯕꯩꯔꯅꯦ ꯍꯥꯏ ꯁꯥꯔ ꯍꯣꯂꯤꯗꯦ ꯂꯤꯁꯇꯁꯨ ꯌꯥꯎꯕꯅꯤ ꯍꯥꯏ ꯑꯗꯩꯗꯤ ꯑꯣ ꯑꯗꯨꯝꯗꯤ ꯑꯩ ꯈꯪꯗ꯭ꯔꯦꯅꯦ ꯑꯩꯖꯦ ꯑꯅꯧꯕ ꯑꯣꯏꯕ ꯕꯅꯤꯅ ꯑꯗꯨꯃꯗꯤ ꯈꯪꯗ꯭ꯔꯦ ꯑꯗꯨ ꯌꯦꯡꯉꯁꯤ ꯑꯣꯖꯥꯁꯤꯡ ꯑꯇꯩꯗ ꯍꯪꯉꯀꯥꯟꯗ ꯁꯨꯇꯤ ꯊꯥꯔꯒꯅ ꯁꯇ꯭ꯔꯗꯦꯗ ꯀꯩꯅꯣꯃ ꯍꯦꯛ ꯇꯧꯔꯒ ꯂꯣꯏꯔꯦ ꯍꯥꯏꯕꯀꯣ ꯑꯗꯨ ꯑꯗꯨꯃꯥꯏꯅ ꯇꯧꯔꯀꯥꯟꯗ ꯁꯨꯇꯤ ꯑꯣꯏꯔꯝꯃꯦ ꯑꯗꯨꯅ ꯕ꯭ꯔꯦꯛꯇ ꯆꯠꯂꯒ ꯑ ꯥꯃꯟꯗꯦꯗꯨꯗ ꯇꯧꯔꯁꯦꯅ ꯍꯥꯏꯔꯝꯃꯕꯅꯦ ꯁꯠ ꯃꯔꯝꯗꯤ ꯁꯇ꯭ꯔꯗꯦ ꯃꯣꯏ ꯃꯣꯏꯒꯤ ꯄꯦꯔꯠꯁꯦ ꯁꯨꯃꯥꯏꯅ ꯇꯧꯋꯦꯕ ꯎꯝ ꯄꯨꯡ ꯇꯔꯦꯠꯀ ꯃꯤꯅꯠ ꯅꯤꯐꯨ ꯃꯉꯥ ꯁꯤꯗꯩꯁꯤꯗ ꯑꯩꯁꯦ ꯔꯣꯜ ꯀꯧꯕ ꯆꯪꯒꯅꯤꯕ ꯑꯩꯁꯦ ꯀ꯭ꯂꯥꯁ ꯇꯤꯆꯔ ꯑꯣꯏꯕꯅꯤꯅꯀꯣ ꯀ꯭ꯂꯥꯁ ꯇꯤꯆꯔꯒꯤ ꯔꯣꯜ ꯀꯧꯕ ꯆꯪꯅꯤ ꯄꯦꯔꯠꯀ ꯃꯔꯤ ꯂꯩꯅꯗꯦꯀꯣ ꯁꯤꯗꯤ ꯖꯁ ꯔꯣꯜ ꯀꯧꯕ ꯆꯠꯂꯨꯗꯣꯏꯅꯦꯕ ꯄꯦꯔꯠ ꯅꯠꯇꯦꯕ ꯑꯗꯨꯅ ꯄꯨꯡ ꯇꯔꯦꯠꯀ ꯃꯤꯅꯤꯠ ꯌꯥꯡꯈꯩꯗꯒꯤ ꯄꯨꯡ ꯇꯔꯦꯠꯀ ꯃꯤꯅꯤꯠ ꯃꯣꯏꯅ ꯍꯥꯏꯁꯦ ꯄꯨꯡ ꯄꯨꯡ ꯇꯔꯦꯠꯀ ꯃꯤꯅꯤꯠ ꯅꯤꯐꯨꯉꯥꯗꯣ ꯁꯥꯇ꯭ꯔ ꯂꯣꯏ ꯌꯧꯔꯛꯑꯣ ꯑꯗꯨꯒ ꯄꯨꯡ ꯇꯔꯦꯠꯀ ꯃꯤꯅꯤꯠ ꯌꯥꯡꯈꯩꯗꯒꯤ ꯒꯤ ꯑꯩꯁꯦ ꯑ ꯥ ꯑꯈꯣꯏꯅ ꯖꯤꯔꯣ ꯄꯤꯔꯠ ꯑꯃ ꯂꯩꯌꯦꯕ ꯑꯦꯛꯁ ꯑꯦꯛꯁꯇ꯭ꯔꯥ ꯀ꯭ꯂꯥꯁ ꯑꯣꯏꯅ ꯍꯥꯏꯇꯔꯦ ꯀ꯭ꯂꯥꯁ ꯇꯦꯟꯒ ꯇꯨꯋꯦꯜꯞꯀ ꯇꯧꯕ ꯑꯗꯨꯅ ꯄꯨꯡ ꯇꯔꯦꯠꯀ ꯃꯤꯅꯤꯠ ꯌꯥꯡꯈꯩꯁꯤꯗ ꯑꯦꯁꯦꯝꯕ꯭ꯂꯤꯒꯤ ꯗꯣꯟ ꯌꯩꯔꯛꯑꯅꯤ ꯃꯌꯥꯝ ꯂꯣꯏ ꯊꯣꯛꯅꯈ꯭ꯔꯅꯤ ꯊꯣꯛꯅꯔꯒ ꯖꯤꯔꯣ ꯄꯦꯔꯠ ꯂꯩꯕ ꯀꯥꯡꯕꯨ ꯑꯩꯗꯤ ꯃꯟꯗꯦꯗ ꯂꯩꯌꯦꯕꯀꯣ ꯑꯩꯒꯤꯗꯤ ꯆꯌꯣꯜ ꯑꯃꯗ ꯑꯃꯃꯝꯈꯛ ꯄꯤꯌꯦꯕꯀꯣ ꯑꯗꯨꯅ ꯑꯗꯨꯒꯤ ꯅꯨꯃꯤꯠꯁꯤꯗꯩꯁꯤꯗꯩ ꯑꯩꯁꯤ ꯖꯦꯔꯣ ꯄꯦꯔꯠꯀꯤ ꯂꯩꯗꯣꯏ ꯃꯣꯏꯗ ꯆꯪꯗꯣꯏꯅꯦꯕ ꯑꯗꯨꯗꯨꯅ ꯑꯗꯨꯗꯩ ꯃꯇꯝ ꯈꯥꯔ ꯑꯥ ꯐꯪꯗꯣꯏꯅꯦꯕ ꯃꯣꯏꯅ ꯑꯦꯁꯦꯝꯕꯂꯤ ꯇꯧꯔꯤꯉꯩ ꯃꯅꯨꯡꯗꯨꯗ ꯑꯩꯅ ꯀ꯭ꯂꯥꯁ ꯇꯧꯗꯣꯏꯅꯦꯕ ꯑꯗꯨꯗꯨꯅ ꯄꯨꯡ ꯅꯤꯄꯥꯥꯟꯒ ꯃꯤꯅꯠ ꯀꯨꯟ ꯁ꯭ꯋꯥꯏꯐꯧ ꯇꯧꯅꯦꯕꯀꯣ
ꯎꯝ
ꯑꯗꯨꯒꯤ ꯃꯇꯝꯗ ꯇꯧꯍꯧꯒꯦ ꯇꯧꯕ ꯑꯩꯅ ꯇꯦꯁꯇꯣ ꯑꯗꯣ ꯑꯥ ꯅꯠꯇꯕ ꯑꯇꯩ ꯃꯇꯝꯗꯗꯤ ꯑꯃꯨꯛ ꯀꯃꯥꯏꯅ ꯇꯧꯒꯦꯗ ꯑꯦꯁꯦꯝꯕ꯭ꯂꯤꯁꯦ ꯃꯣꯏ ꯈꯤꯇꯪ ꯀꯨꯏꯅ ꯇꯧꯕ ꯌꯥꯎꯋꯦꯕ ꯉꯁꯤꯕꯨꯗꯤ ꯈꯥꯔ ꯉꯟꯅ ꯂꯣꯏꯁꯤꯜꯂꯦ ꯑꯗꯣ ꯀꯨꯏꯅ ꯀꯨꯏꯅ ꯇꯧꯕ ꯌꯥꯎꯋꯦꯕ ꯀꯨꯏꯅ ꯇꯧꯕꯅꯤꯅ ꯍꯥꯏ ꯅꯣꯇꯤꯁ ꯅꯣꯇꯤꯁ ꯊꯣꯛ ꯄꯥꯎ ꯏꯟꯐꯣꯔꯃꯦꯁꯟ ꯂꯩꯕꯗꯣ ꯄꯥꯎ ꯍꯥꯏꯔꯤꯉꯩꯗꯨ ꯀꯨꯏꯊꯣꯛꯈꯤꯕ ꯍꯥꯏꯇꯥꯔꯦ ꯑꯗꯨꯗꯨꯅ ꯐꯥꯔꯁ ꯄꯦꯔꯤꯠ ꯤ ꯃꯇꯝꯅꯤꯅ ꯅꯦꯝꯝꯐꯨꯁꯦ ꯅꯦꯝꯝꯐꯨ ꯐꯥꯅ ꯐꯪꯗꯕ ꯀꯨꯟꯗꯒ ꯐꯉ ꯃꯤꯅꯤꯠ ꯇꯔꯥꯗꯪꯒ ꯐꯪꯉ ꯇꯣꯛꯄ ꯍꯦꯛ ꯍꯦꯛ ꯌꯥꯎꯋꯦꯕ ꯑꯗꯨꯗꯨꯅ ꯑꯩꯅ ꯁꯇꯔꯗꯦꯗ ꯇꯧꯕꯗꯣ ꯐꯥꯔꯁ ꯐꯦꯔꯠꯇ ꯇꯧꯕꯗꯣ ꯃꯇꯝꯗꯣ ꯑꯩꯉꯣꯟꯗ ꯃꯥꯡꯒꯗꯕ ꯑꯗꯨꯒꯤ ꯑꯗꯨꯃꯥꯏꯅ
ꯎꯝ ꯑꯅꯪ ꯆꯠꯄꯗꯤ ꯀꯌꯥꯗꯒꯤ ꯆꯠ ꯀꯦꯗꯨꯗꯤ
ꯆꯠꯄꯁꯦ ꯑꯩ ꯇꯔꯦꯠ ꯇꯔꯦꯠꯇꯒꯤ ꯒꯥꯔꯤ ꯊꯧꯗꯣꯛꯄ ꯑꯣꯏꯔꯒꯗꯤ ꯆꯞ ꯆꯥ ꯌꯥ ꯆꯥꯒꯗꯣꯏꯅꯦ ꯑꯗꯣ ꯑꯩ ꯇꯔꯦꯠꯀ ꯃꯤꯅꯤꯠ ꯃꯉꯥ ꯁ꯭ꯋꯥꯏꯗꯒꯤ ꯊꯧꯇꯣꯏꯅꯦ ꯑꯗꯣ ꯇꯔꯦꯠꯀ ꯃꯤꯅꯠ ꯅꯤꯐꯨ ꯇꯔꯝꯗꯥ ꯁ ꯑꯗꯨꯝ ꯌꯧꯋꯦ ꯑꯗꯣ ꯈꯔ ꯀꯟꯅꯗꯤ ꯑꯗꯨꯝ ꯊꯧꯔꯦ ꯑꯗꯨꯗꯗꯤꯀꯣ ꯆꯞ ꯆꯥꯅ ꯊꯣꯛꯏꯗ ꯑꯗꯨꯝ ꯆꯞ ꯆꯥꯕꯤꯗ ꯍꯥꯏꯇꯥꯔꯦ ꯑꯗꯨꯝ ꯅꯨꯡꯉꯥꯏꯅꯤꯅꯤ
ꯑꯣ ꯐꯩꯅꯦ ꯑꯗꯨꯗꯤ
ꯎꯝ ꯑꯗꯨ ꯈꯪꯗꯦꯗ ꯚꯥꯔꯥ ꯑꯃꯨꯛ ꯑꯃꯨꯛꯁꯨꯝ ꯑꯃꯨ ꯃꯨꯛꯁꯨ ꯍꯦꯛ ꯚꯔꯥ ꯂꯩ ꯐꯖꯥꯜꯂ ꯈꯜꯂꯤ ꯇꯨꯏꯁꯟꯁꯨ ꯐꯪꯅꯕꯅ ꯑꯗꯑꯣ ꯑꯃꯨꯛ ꯉꯁꯤꯁꯦ ꯑꯩꯁꯦ ꯉꯁꯥꯏꯁꯦ ꯄꯨꯡ ꯑꯩꯈꯣꯏꯁꯦ ꯉꯁꯤ ꯀꯩꯅꯣ ꯇꯧꯋꯦ ꯅꯍꯥꯟꯒꯩꯗꯤ ꯈ ꯊꯦꯡ ꯊꯦꯡꯅ ꯑꯗꯨꯝ ꯍꯟꯕꯅꯦꯕꯀꯣ ꯑꯗꯣ ꯃꯌꯥꯝꯁꯤꯡꯁꯦ ꯑꯗꯨꯝ ꯊꯦꯡꯅ ꯍꯥꯏꯇꯥꯔꯦ ꯗ ꯄꯨꯡ ꯑꯅꯤꯒ ꯃꯤꯅꯤꯠ ꯌꯥꯡꯈꯩ ꯊꯥꯗ꯭ꯔꯤꯐꯥꯎ ꯁꯣꯏꯇꯧꯕ ꯌꯥꯗꯕ ꯑꯩꯃꯥ ꯑꯩ ꯉꯁꯤ ꯀꯥꯎꯏ ꯁꯣꯏꯗꯧꯔꯝꯗ꯭ꯔꯦꯅꯦ ꯍꯦ ꯊꯣꯛꯂꯛꯄꯒꯤ
ꯑꯣ ꯅꯣꯏ ꯀꯩꯅꯣ ꯇꯧꯗꯕ꯭ꯔꯣ ꯀꯔꯤ ꯍꯥꯏꯒꯦ ꯕꯥꯏꯑꯣꯃꯦꯇ꯭ꯔꯤꯛ ꯇꯧꯗꯕ꯭ꯔꯥ
ꯑꯗꯨ ꯇꯧꯗꯦ ꯏꯑꯣꯃꯦꯇ꯭ꯔꯤꯛ ꯅꯠꯇꯦ ꯁꯥꯏꯟ ꯇꯧꯋꯦꯕꯀꯣ ꯆꯠ ꯂꯥꯛꯄꯩꯁꯨ ꯑꯩ ꯁꯥꯏꯟ ꯇꯧꯗꯣꯏꯕ ꯍꯥꯟꯕꯕꯩꯁꯨ ꯁꯥꯏꯟ ꯇꯧꯗꯣꯏꯅꯦ ꯑꯗ ꯉꯁꯤꯁꯨ ꯁꯨꯃꯥꯏꯅ ꯇꯧꯕ ꯄꯨꯡ ꯇꯔꯦꯛꯀ ꯑꯁꯣꯏ ꯑꯁꯣꯏ ꯇꯔꯦꯠ ꯑ ꯑꯍꯨꯝꯒ ꯑꯅꯤꯒ ꯃꯤꯅꯠ ꯀꯨꯟꯗ ꯑꯉꯥꯡ ꯁꯨꯇꯤ ꯊꯥꯔꯗꯣꯏꯅꯦꯕꯀꯣ ꯑꯗꯨꯒ ꯑꯅꯤꯒ ꯃꯤꯅꯤꯠ ꯀꯨꯟ ꯁꯨꯇꯤ ꯊꯥꯔꯒ ꯑꯅꯤꯒ ꯃꯤꯅꯤꯠ ꯌꯥꯡꯈꯩꯗ ꯍꯦꯛ ꯍꯦꯛ ꯊꯣꯛꯍꯟꯕꯅꯦꯕ ꯑꯗꯣ ꯉꯁꯤꯗꯤ ꯑꯗꯨꯝ ꯅꯤꯄꯥꯜ ꯑꯅꯤ ꯃꯤꯅꯤꯠ ꯀꯨꯟꯊ꯭ꯔꯥ ꯑꯗꯨꯋꯥꯏ ꯑꯗꯨꯝ ꯆꯠꯅꯔꯤꯌꯦ ꯃꯤ ꯆꯠꯅꯈ꯭ꯔꯦ ꯍꯥꯏꯔꯦ ꯑꯗ ꯑꯩꯗ ꯕꯣꯏ ꯆꯦ ꯈꯣꯠꯀꯗꯕ ꯌꯥꯝ ꯂꯩꯕ ꯑꯗꯨꯅ ꯆꯦꯗꯣ ꯎꯝ ꯀ꯭ꯂꯥꯁ ꯑꯅꯤꯒꯤ ꯂꯩꯌꯦꯕꯀꯣ ꯑꯩꯩꯈꯩ ꯊꯥꯒꯩ ꯑꯗꯨꯅ ꯑꯩꯗꯣ ꯑꯗꯨ ꯍꯌꯦꯡꯁꯨ ꯁꯨꯇꯤ ꯑꯣꯏꯔꯦ ꯊꯥꯡꯖꯗ ꯋꯥꯏ ꯇꯣꯏꯅꯤꯅ ꯋꯥꯏ ꯆꯤꯟꯗꯅꯕ ꯉꯁꯤꯁꯨ ꯂꯣꯏꯁꯤꯜꯂꯝꯃꯒꯦꯅ ꯑꯣꯖꯥꯁꯤꯡ ꯂꯣꯏ ꯈ꯭ꯔꯦꯕ ꯑꯩ ꯊꯟꯗꯉꯥꯏ ꯍꯧꯔꯦꯕꯀꯣ ꯑꯗꯣ ꯄꯨꯡ ꯑꯍꯨꯝ ꯃꯈꯥꯏ ꯑꯗꯨꯋꯥꯏꯐꯧꯁꯦ ꯑꯩ ꯆꯦ ꯈꯣꯠꯂꯦꯕ
ꯎꯝ
ꯑꯗꯨꯅ ꯄꯨꯡ ꯑꯍꯨꯝ ꯃꯈꯥꯏ ꯁ꯭ꯋꯥꯏꯐꯥꯎ ꯑꯗꯨꯝ ꯄꯨꯡꯃꯨꯛꯁꯦ ꯑꯩ ꯁꯨꯇꯤ ꯊꯥꯔ ꯃꯇꯨꯡ ꯄꯨꯡꯃꯨꯛ ꯑꯩ ꯑꯗꯨꯝ ꯆꯦ ꯈꯣꯠꯂꯒ ꯂꯩꯔꯦ ꯑꯗꯨꯒ ꯑꯩꯅ ꯊꯣꯛꯂꯛ ꯈꯨꯗꯣꯜ ꯑꯣꯖꯥ ꯀꯅꯥꯝ ꯂꯩꯔꯝꯗ꯭ꯔꯦ ꯒꯥꯔꯤꯁꯨ ꯏꯊꯟꯗ ꯉꯥꯏꯔꯝꯃꯦꯕꯀꯣ ꯑꯗꯣ ꯑꯗꯨꯃꯥꯏꯅ ꯇꯧꯋꯦ ꯑꯗꯨꯗ ꯑꯩꯁꯨ ꯄꯨꯡꯀꯥꯎ ꯀꯥꯎꯔꯕ ꯑꯩꯁꯨ ꯊꯦꯡꯕꯗꯨꯗ ꯑꯗꯨꯅ ꯀꯩꯅꯣ ꯇꯧꯔꯝꯗ꯭ꯔꯦ ꯑꯝ ꯁꯥꯏꯟ ꯇꯧꯔꯝꯗ꯭ꯔꯦ ꯑꯩꯁꯦ ꯀꯥꯎꯔꯦ
ꯑꯣ ꯑꯗꯨ ꯀꯩꯝ ꯍꯥꯏꯗꯕ ꯅꯠꯇ꯭ꯔꯣ ꯁꯥꯏꯟ ꯇꯧꯗ꯭ꯔꯁꯨ
ꯑꯗꯣ ꯍꯥꯏꯒꯗꯣꯏꯔꯥ ꯈꯪꯗꯦ ꯑꯗꯣ ꯑꯩ ꯊꯥꯡꯖꯥꯗꯨꯗ ꯆꯠꯂꯒ ꯊꯥꯡꯖꯥꯗꯨꯗ ꯇꯧꯁꯜꯂꯝꯃꯒꯦ
ꯎꯝ ꯍꯥꯏꯗ꯭ꯔꯗꯤ ꯀꯩꯁꯨ ꯀꯥꯏꯗꯤꯌꯦ ꯑꯗꯨꯝ ꯇꯧꯁꯜꯂꯣ ꯌꯥꯏꯌꯦ ꯑꯗꯨꯗꯣ
ꯎꯝ ꯉꯁꯤꯗꯣ ꯑꯩꯁꯨ ꯀꯥꯎꯊꯣꯛꯑꯦ ꯑꯗꯨꯒꯤ ꯑꯗꯣ ꯀ ꯀꯩꯅꯣꯁꯨ ꯎꯝ ꯉꯁꯤꯖꯨ ꯄꯨ ꯉꯁꯤ ꯄ꯭ꯔꯤꯟꯁꯤꯄꯜꯁꯨ ꯂꯥꯛꯇꯦꯕꯀꯣ ꯉꯔꯥꯡꯒꯁꯤ ꯁꯤ ꯇꯥꯡ ꯀꯨꯟꯒ ꯅꯤꯄꯥꯟꯐꯧꯁꯦ ꯂꯥꯛꯑꯣꯢ ꯍꯥꯢꯕ ꯀꯨꯟ ꯅꯤꯄꯥꯟꯗ ꯂꯥꯛꯀꯅꯤ ꯍꯥꯏꯕ꯭ꯔꯥ ꯀꯩꯅꯣꯝ ꯇꯧꯕꯅꯦ ꯑꯗꯨꯗꯨꯅ ꯄ꯭ꯔꯤꯟꯁꯤꯄꯥꯜ ꯂꯩꯇꯕꯒꯤ ꯃꯤꯗꯣ ꯈꯤꯇꯪ ꯐ꯭ꯔꯤ ꯈꯔ ꯑꯣꯏꯕꯗꯣ ꯑꯗꯨꯃꯥꯏꯅ ꯑꯣꯏꯅꯔꯤꯅꯦꯕ
ꯎꯝ
ꯑꯗꯨꯒ ꯑꯝ ꯑꯩꯅ ꯉꯁꯥꯏ ꯊꯣꯛꯂꯛꯄꯗꯨꯗ ꯅꯨꯡꯉꯥꯏꯇꯦ ꯑꯃꯨꯛꯁꯨ ꯀꯩꯅꯣꯁꯤꯡꯗꯣ ꯒꯦꯠꯀꯤꯄꯔꯗꯣ ꯃꯣꯏꯗꯤ ꯑꯗꯨꯝ ꯂꯩꯗꯣꯏꯅꯤꯗꯅꯀꯣ ꯀꯤꯞꯄꯔꯗꯨꯗꯤ ꯂꯩꯔꯝꯃꯦ ꯎꯇꯦꯛ ꯑꯣꯖꯥ ꯀꯩꯀꯥꯗꯤ ꯑꯝ ꯂꯩꯔꯝꯗ꯭ꯔꯦ ꯁ꯭ꯇꯥꯐ ꯀꯩꯀꯥꯗꯤ ꯑꯗꯨ ꯃꯣꯏ
ꯄꯨꯡ ꯀꯌꯥꯗꯅꯣ ꯅꯪ ꯍꯜꯂꯛꯀꯦ ꯉꯁꯤꯗꯤ ꯄꯨꯡ ꯍꯥꯏꯗꯤ ꯄꯨꯡ ꯆꯧꯔꯥꯛꯄ ꯊꯣꯛꯂꯛ ꯄꯗꯣ ꯑꯣꯟꯗꯛ ꯑꯅꯤ ꯃꯈꯥꯏ ꯍꯥꯏ ꯅꯠꯇ꯭ꯔꯣ ꯅꯣꯏꯒꯤ ꯀ꯭ꯂꯥꯁ ꯂꯣꯏꯁꯦ
ꯑꯅꯤ ꯃꯤꯅꯤꯠ ꯀꯨꯟꯗ ꯂꯣꯏꯕ ꯑꯗꯣ ꯑꯩ ꯑꯍꯨꯝ ꯑꯍꯨꯝ ꯃꯈꯥꯏ ꯗ꯭ꯋꯥꯏꯗ ꯊꯣꯛꯂꯛꯑꯦ
ꯑꯣ ꯇꯨꯏꯁꯟ ꯇꯧꯕ꯭ꯔꯣ ꯉꯁꯤ
ꯇꯨꯏꯁꯟ ꯑꯃꯨꯛ ꯑꯗꯨ ꯍꯜꯂ ꯑꯥ ꯍꯜꯂꯛꯑꯒ ꯍꯜꯂꯛꯄꯗꯁꯨ ꯑꯃꯨꯛ ꯑꯩꯁꯦ ꯑꯥ ꯀꯩꯅꯣ ꯇꯧꯕ ꯐꯣꯔꯃꯦꯜ ꯈꯣꯡꯒ꯭ꯔꯥꯎ ꯑꯝꯇ ꯂꯩꯒꯦꯅ ꯑꯩꯁꯦ ꯈꯜꯂꯒ ꯒꯥꯔꯤ ꯊꯧꯗꯣꯔꯛꯄ ꯑꯗꯨꯒ ꯋꯥꯈꯟꯗ ꯑꯣꯏꯔꯨꯗ꯭ꯔꯦ ꯄꯩꯁꯥꯁꯨ ꯌꯥꯎꯔꯝꯗ꯭ꯔꯦꯕꯀꯣ ꯑꯩꯁꯦ ꯍꯝꯍꯝ ꯗ ꯔꯤꯝꯁ ꯔꯣꯠ ꯑꯗꯣꯝꯗ ꯂ ꯑꯥ ꯑꯗꯣ ꯐꯣꯔꯃꯦꯜ ꯄꯦꯟꯗꯣ ꯃꯣꯏ ꯅꯍꯥꯟ ꯗꯨꯀꯥꯟ ꯊꯥꯒꯠꯄꯗꯨꯗ ꯑꯩꯁꯦ ꯃꯃꯟ ꯀꯩꯀꯥ ꯍꯪꯉꯒ ꯑꯝꯇ ꯆꯠꯂꯨꯒꯦ ꯇꯧꯔꯀꯥꯟꯁꯤꯗꯩꯁꯤꯗ ꯅꯍꯥꯟꯁꯨ ꯆꯠꯍꯧꯗ꯭ꯔꯦ ꯉꯁꯤꯁꯨ ꯑꯃꯨꯛ ꯉꯔꯥꯡꯁꯨ ꯉꯁꯤꯁꯨ ꯑꯃꯨꯛ ꯆꯠꯇ꯭ꯔꯦ ꯑꯗꯣ ꯊꯧꯗꯣꯔꯀꯥꯟꯗ ꯅꯣ ꯑꯩꯁꯦ ꯈꯪꯅꯤꯡ ꯅꯤꯡꯁꯤꯡꯉꯒ ꯃꯃꯥꯏ ꯂꯩꯔꯛꯄ ꯍꯜꯂꯛꯄꯗꯨꯗꯩꯗ ꯑꯃꯨꯛ ꯈ꯭ꯋꯥꯢꯔꯝꯕꯟ ꯂꯣꯝ ꯐꯥꯎꯔꯛꯑꯦꯕ ꯑꯗꯨꯗꯨꯅ ꯅꯣꯡꯁꯦ ꯑꯃꯨꯛ ꯆꯨꯁꯜꯂꯛꯑꯕ ꯑꯗꯨꯗꯨꯅ ꯎꯝ ꯀꯔꯤ ꯋꯥꯍꯦꯡ ꯂꯩꯀꯥꯏ ꯁ꯭ꯋꯥꯏꯁꯤꯗ ꯑꯃꯨꯛ ꯈꯥꯥꯝꯃꯒ ꯔꯦꯟꯀꯣꯠ ꯎꯞꯁꯜꯂꯒ ꯒꯥꯔꯤꯗꯨ ꯌꯥꯝ ꯀꯟꯅ ꯊꯧꯔꯛꯇ꯭ꯔꯦꯕ ꯑꯗꯨꯒ ꯑꯗꯨꯝ ꯊꯧꯔꯒ ꯌꯨꯝ ꯌꯧꯔꯝꯗꯥꯏꯗ ꯅꯣꯡꯗꯣ ꯑꯃꯨꯛ ꯈꯪ ꯀꯟ ꯀꯟꯁꯤꯜꯂꯛꯑꯦ ꯑꯗꯨꯅ ꯄꯨꯡ ꯃꯔꯤ ꯈꯔ ꯍꯦꯜꯂꯛ ꯑꯗ꯭ꯋꯥꯢ ꯌꯨꯝ ꯌꯧꯑꯦ ꯑꯗꯨꯒ ꯑꯩꯁꯨ ꯋꯥꯕꯅꯤꯅ ꯆꯔꯥ ꯈꯔ ꯋꯥꯜꯂꯦ ꯋꯥꯜꯂꯒ ꯇꯨꯏꯁꯟ ꯑꯃꯨꯛ ꯆꯠꯂꯨꯔꯦ ꯑꯗꯨꯃꯥꯏꯟ ꯇꯧꯋꯦ
ꯑꯗꯨꯅꯤꯅꯦ ꯑꯩꯁꯨ ꯐꯣꯔꯃꯦꯜ ꯄꯦꯟꯁꯦ ꯁꯦꯠꯅꯤꯡꯕ ꯑꯗꯨꯒ ꯒꯂꯤꯗꯩ ꯀꯩꯗꯩ ꯂꯩꯕꯗꯤ ꯄꯣꯁ ꯢꯇꯥ ꯇꯥ ꯗꯕ ꯑꯗꯨꯅ ꯑꯩꯅ ꯀꯩꯅꯣꯗꯩ ꯂꯧꯅꯤꯡꯕ
ꯐꯣꯔꯃꯦꯜ ꯄꯦꯟꯁꯦ ꯅꯍꯥꯟꯗꯣ ꯑꯩꯅ ꯍꯪꯉ ꯍꯪꯉꯨꯕꯗꯣ ꯎꯝ ꯃꯥꯒꯤ ꯁ꯭ꯇꯣꯔꯗꯨꯗ ꯍꯪꯉꯨꯕꯗꯣ
ꯂꯨꯄꯥ ꯂꯤꯁꯤꯡ ꯑꯃꯒ ꯆꯥꯝꯃꯉꯥ ꯑꯣꯐꯔꯗꯤ ꯑꯃꯒ ꯆꯥꯝꯃꯉꯥꯅꯤ ꯂꯤꯁꯤꯡ ꯑꯍꯨꯝ ꯄꯤꯕꯗꯣ ꯐꯤꯞꯇꯤ ꯐꯔꯅꯦ ꯍꯥꯏꯔꯒ ꯂꯤꯁꯤꯡ ꯑꯃ ꯆꯥꯝꯉꯥꯗ ꯂꯧꯋꯣ ꯍꯥꯏ ꯂꯤꯁꯤꯡ ꯑꯅꯤ ꯆꯥꯝꯃꯉꯥ ꯄꯤꯕꯗꯣ ꯑꯣꯐꯔꯅꯦ ꯍꯥꯏꯔꯒ ꯑꯗꯨꯁꯨ ꯂꯤꯁꯤꯡ ꯑꯃ ꯆꯥꯃꯉꯥꯗ ꯂ ꯍꯥꯏꯍꯧꯋꯦꯕꯀꯣ ꯑꯗꯨꯗꯨꯅ
ꯍꯥꯏꯠ ꯌꯥꯗꯕꯅꯤꯅꯅꯦ ꯈꯣꯡꯒ꯭ꯔꯥꯎꯁꯦ ꯐꯖꯕ ꯐꯪꯗꯦ ꯍꯥꯏꯕ ꯑꯩꯈꯣꯏꯁꯦ ꯍꯥꯏꯗꯤ ꯃꯇꯣꯟꯁꯦ ꯑꯩꯅ ꯈꯤꯇꯪ ꯍꯥꯏꯗꯤ ꯂꯥꯎꯊꯣꯛ ꯃꯇꯣꯟ ꯈꯤꯇꯪ ꯂꯥꯎꯕ ꯄꯥꯝꯃꯦꯕꯀꯣ ꯐꯦꯔꯦꯜꯁꯦ ꯄꯥꯝꯗ꯭ꯔꯦꯕ ꯑꯃꯨꯛ
ꯑꯗꯨꯒ ꯍꯧꯖꯤꯛ ꯍꯣꯏ ꯍꯣꯏ ꯍꯣꯏ ꯑꯗꯣ ꯍꯧꯖꯤꯛꯁꯦ ꯎꯝ
ꯀꯩꯅꯣꯗ ꯕꯦꯜꯕꯇꯟꯒꯨꯝꯕ ꯑꯩꯈꯣꯏꯒꯤ ꯀꯩꯅꯣ ꯄꯥꯝꯃꯤꯔꯣ ꯕꯦꯜꯕꯇꯝ ꯍꯥꯏꯒꯗ꯭ꯔꯥ ꯀꯩꯅꯣ ꯍꯧꯖꯤꯛꯀꯥꯟꯗꯤ ꯕꯨꯠ ꯀꯠ ꯍꯥꯏꯅꯕꯅꯦ ꯑꯗꯨꯗꯀꯣ
ꯍꯣꯏ ꯍꯣꯏ ꯕꯨꯠꯀꯠꯇ ꯑꯥ
ꯕꯨꯠꯀꯠꯇ ꯄꯥꯝꯃꯤꯕ
ꯑꯥ ꯑꯗꯣ ꯑꯁ ꯈꯪꯗꯦ ꯑꯩꯅ ꯆꯥꯕꯁꯦ ꯏꯐꯪ ꯐꯪꯗꯦꯅꯦ ꯑꯗꯣ ꯐꯖꯕꯗꯤ ꯐꯪ ꯐꯪꯉꯦ ꯑꯗ ꯁꯦꯀꯦꯟ ꯍꯦꯟꯗꯒꯂ ꯂꯩꯔꯝꯒꯗ꯭ꯔꯥ ꯈꯪꯗꯤ
ꯍꯥꯏ ꯍꯥꯏꯠ ꯀꯌꯥ ꯍꯥꯏꯠ ꯀꯌꯥꯅꯦꯕ
ꯀꯥꯏꯗꯅ ꯐꯣꯔꯣꯔ ꯄꯣꯏꯟ ꯏꯂꯕꯦꯟ
ꯎꯝ
ꯋꯥꯡꯗꯦ ꯑꯩ ꯑꯗꯨꯅ ꯌꯥꯗ꯭ꯔꯦ ꯐꯥꯏꯚ ꯀꯨꯝꯕ ꯑꯃ ꯌꯧꯔꯝꯃꯗꯤ ꯈꯤꯇꯪ ꯆꯥꯞ ꯆꯥꯒꯗꯕ
ꯑꯗꯣ ꯐꯔꯦ ꯐꯔꯦꯁꯦ ꯑꯩ ꯑꯃꯨꯛ ꯍꯥꯎ
ꯍꯣꯏ ꯍꯣꯏ ꯑꯩ ꯍꯧꯗꯣꯡꯁꯦ ꯃꯄꯥꯟ ꯊꯣꯛꯈ꯭ꯔꯦ ꯑꯝꯇ ꯀꯧꯒꯦ ꯊꯝꯃꯣ ꯊꯝꯃꯣ ꯂ